ꯇꯥꯏꯒꯤ ꯋꯔꯤꯗꯣ
ꯀꯔꯤ
ꯉꯁꯥꯏꯒꯤ ꯋꯥꯔꯤꯗꯣ ꯇꯥꯛꯈ꯭ꯔꯕ ꯃꯥꯜꯂꯦꯕ ꯑꯃꯨꯛꯀ ꯍꯪꯉꯣ ꯍꯥꯏꯕ
ꯑꯥ ꯑꯩꯈꯣꯏ ꯀꯔꯤ ꯋꯥꯔꯤꯔꯣ ꯁꯥꯟꯕꯗꯣ
ꯀꯥꯎꯏꯍꯦ
ꯍꯥ ꯑꯩꯁꯦ ꯇꯨꯝꯅꯤꯡꯕ ꯍꯧꯔꯦꯅꯦ
ꯍꯝ
ꯑꯁ ꯕꯣꯜ ꯌꯦꯡꯒꯅꯤ ꯅꯨꯡꯉꯥꯏꯕꯅꯤ ꯁꯤꯁꯦ ꯄꯨꯡ ꯀꯌꯥꯗꯔꯥ
ꯈꯪꯗꯦ ꯑꫭꯏꯔꯝꯒꯅꯤ
ꯉꯁꯤꯒꯤ ꯇꯥꯏꯃꯤꯡꯁꯦ ꯈꯪꯗꯦꯅꯦ
ꯍꯩ ꯆꯥꯅꯤꯡꯕꯅ ꯂꯣꯏꯔꯦ ꯑꯩ ꯁꯤ
ꯉꯥꯎꯔꯦꯗ ꯇꯧꯔꯤꯁꯤꯕꫭ ꯂꯥꯏꯔꯤꯛꯇ ꯄꯥ ꯑꯣ ꯅꯪꯒꯤ ꯅꯆꯦ ꯄꯩꯁꯥꯅ ꯂꯥꯏꯅꯤꯡꯉꯥꯏ ꯊꯥꯖꯗꯦꯗ ꯃꯥꯥ ꯍꯧꯖꯤꯛꯀꯥꯟꯁꯦ ꯄꯩꯁꯥ ꯌꯥꯝ ꯆꯤꯟꯕꯒ
ꯑꯃꯅ ꯑꯩ ꯏꯅꯥꯎ ꯅꯨꯄꯥꯒꯤꯀꯣ ꯖꯧ ꯀꯀꯥꯒꯨꯝꯕ ꯆꯥꯉꯗꯤ ꯑꯩꯉꯗꯒꯤ ꯂꯥꯎꯕ ꯌꯥꯕ
ꯌꯥꯗ꯭ꯔꯦ ꯌꯥꯗꯔꯤꯅ
ꯅꯪ ꯅꯪ ꯅꯃꯥꯡꯒꯤꯁꯨ ꯖꯣꯕ ꯀꯥꯔꯗ ꯂꯩꯕ꯭ꯔꯥ
ꯌꯥ ꯌꯥꯗꯦ
ꯅꯅꯥꯥꯎꯄꯗꯨꯗꯤ
ꯌꯥꯗꯦ ꯂꯩꯇꯦ
ꯑꯩ ꯀꯁꯨꯨꯝꯉꯥꯏꯇꯦ ꯑꯩ ꯏꯆꯦꯒꯤꯀꯣ
ꯍꯣꯏ
ꯑꯩꯏ ꯏꯅꯥꯎ ꯅꯨꯄꯥꯅ ꯃꯥꯅ ꯄꯥꯏꯕ
ꯎꯝ
ꯍꯣꯡꯈ꯭ꯔꯕ ꯃꯉꯣꯟꯗ ꯑꯗꯨꯒꯤ
ꯎꯝ
ꯑꯩꯗꯤ ꯌꯨꯝ ꯄꯥꯟꯕꯒꯤꯗꯣ ꯌꯥꯗꯔꯤ ꯑꯗꯨꯒꯤ ꯏꯅꯥꯎ ꯅꯨꯄꯥꯍꯧꯈꫭꯟꯗ ꯍꯧꯕ
ꯎꯝ
ꯅꯆꯦꯗꯤ ꯂꯩꯔꯝꯒꯅꯤꯀꯣ
ꯍꫭꯏ ꯂꯩꯔꯝ ꯑꫭꯏ ꯂꯩꯌꯦ ꯂꯩꯌꯦ
ꯎꯝ ꯑꯗꯣ ꯑꯩꯒꯤꯁꯨ ꯁꯦꯝꯕꯤꯌꯣ ꯍꯥꯏꯕ ꯀꯥꯟꯗ ꯃꯤꯅ ꯉꯥꯡꯂꯛꯀꯅꯤꯅꯀꫭ
ꯑꯣ
ꯑꯦ ꯁꯦꯝ ꯉꯗꯕ ꯁꯦꯝꯗꯕ
ꯁꯨꯝ ꯌꯥꯝ ꯂꯥꯛꯑꯦꯅ ꯑꯩꯁꯨ ꯂꯥꯏꯕꯅꯦ ꯌꯥ ꯌꯥꯈꯤꯗ꯭ꯔꯦ
ꯃꯤꯗꯤꯗꯨꯝ ꯑꯩꯉꯣꯟꯗꯗꯤ ꯄꯥꯏꯒꯅꯨ ꯉꯥꯡꯂꯛꯀꯅꯤꯅ ꯍꯥꯏꯕ ꯌꯥꯟꯇꯥꯗꯦ
ꯇꯥꯗ꯭ꯔꯦ ꯑꯁ ꯆꯥꯛꯀ ꯊꯣꯡꯅꯤꯡꯗ꯭ꯔꯦꯗ ꯏꯊꯟꯗ ꯂꯩꯕꯗꯨ ꯕꯅꯨꯡꯉꯥꯏꯔꫭꯏꯗ
ꯉꯜꯂꯤ ꯍꯧꯖꯤꯛꯇꯤ
ꯃꯥꯄꯥꯟ ꯊꫭꯛꯎꯏ ꯃꯩꯁꯨ ꯂꯥꯛꯑꯦ ꯏꯆꯦ ꯑꯃꯒꯤ‌ꯗꯨꯀꯥꯟ ꯐꯝꯕ ꯑꯗꯨꯒꯤ ꯄꯣꯠ ꯂꯩꯕꯤꯌꯨꯅ ꯑꯁ ꯇꯥꯜꯂꯤ ꯃꯣꯏꯁꯤꯁꯨ ꯋꯥ ꯃꯌꯥꯝꯗꯨꯒ ꯆꯠꯅꯤꯗꯁꯦ ꯑꯥꯗ ꯂꯩꯕ ꯏꯆꯦ ꯗꯨꯀꯥꯟ ꯐꯝꯕꯗꯣ ꯁꯦꯀꯦꯟ ꯍꯦꯟ ꯄꯥꯝꯕꯗꯣ
ꯍꯣꯏ
ꯄꯣꯠ ꯂꯩꯕꯤꯌꯣ ꯑꯗꯨꯒ ꯍꯌꯦꯡ ꯊꯥꯕꯤꯌꯣ ꯍꯥꯏꯕ ꯑꯁ ꯇꯜꯂꯦꯅꯦ
ꯑꯃꯨꯛ ꯀꯉꯥꯟꯅ ꯍꯧꯗꯣꯛꯇꯣꯏꯅ ꯌꯦꯡꯉꯨꯗꯣ ꯑꯁ ꯇꯥꯜꯂꯦ ꯑꯩꯁꯦ ꯇꯥꯟꯕ ꯍꯥꯥꯎꯑꯣꯈꯔ
ꯑꯗꯨꯗ ꯂꯩꯒꯅꯨ ꯑꯗꯨꯗ ꯂꯩꯔꯗꯤꯀꯣ ꯃꯤꯌꯥꯝꯁꯦ ꯇꯤꯌ ꯌꯥꯥꯎꯔꯒ ꯂꯥꯛꯀꯅꯤꯕ ꯍꯥꯏꯗꯤ
ꯇꯥꯟ ꯇꯥꯟꯃꯍꯜ ꯍꯣꯏ ꯑꯗꯨꯝ ꯉꯥꯟ ꯅꯍꯥꯎꯒꯠꯄꯗꯣ ꯇꯥꯟꯕ ꯍꯥꯎꯦꯕ
ꯂꯛꯇꯅ ꯅꯨꯡꯊꯦꯝꯒꯨꯝꯕꯗ ꯍꯔꯗꯤ ꯌꯥꯕ
ꯎꯝ ꯎꯝ ꯆꯥꯛꯀ ꯊꯣꯡꯅꯤꯡꯗ꯭ꯔꯦ ꯑꯝꯄꯥꯁ ꯆꯥꯛ ꯂꯥꯝꯕꯒꯤꯔ ꯈꯪꯗꯦ ꯁꯥꯎꯕꯒꯨꯝ ꯑꯗꯨꯝ ꯇꯧ
ꯎꯝ
ꯑꯩꯅ ꯉꯁꯤ ꯉꯁꯥꯏꯗꯣ ꯆꯔꯥ ꯍꯣꯟꯕ ꯑꯗꯣ ꯂꯣꯏ ꯆꯥꯈꯤꯕꯒꯤ ꯃꯣꯏꯁꯨ ꯋꯥ ꯉꯥꯡꯗꯦ ꯉꯥꯡꯗꯦ ꯑꯗꯨꯝ ꯁꯥꯎꯕꯒꯨꯝ ꯇꯥꯞ ꯇꯧꯌꯦ ꯑꯩꯁꯨ ꯑꯃꯨꯛꯁꯨ ꯁꯥꯎꯅꯤꯡꯕ ꯍꯥꯎꯋ
ꯍꯨꯝ ꯒꯌꯥꯟ ꯇꯥꯗꯔꯦ
ꯂꯝꯗꯤ ꯂꯝꯃꯦ ꯑꯃꯨꯛꯀ ꯊꯣꯡꯁꯦ ꯉꯥꯟꯅ ꯊꯣꯡꯁꯦ ꯁꯨꯃꯥꯏꯅ ꯇꯥꯛꯑꯒ ꯌꯥꯕꯗꯨꯕꯨ ꯑꯗꯨꯝ ꯁꯥꯎꯔꯒ ꯂꯥꯏ ꯀꯃꯥꯏꯅ ꯈꯪꯗꯣꯏꯅꯣ ꯍꯥꯏꯕ ꯍꯣꯔꯅ ꯌꯥꯝ ꯌꯦꯡꯕꯒꯤꯅꯤ ꯃꯣꯏꯅ ꯁꯨꯃꯥꯏꯅ ꯁꯥꯎꯅꯤꯡꯕ ꯁꯧꯍꯟꯕ ꯇꯧꯕꯗꯨꯣ
ꯎꯝ
ꯃꯥꯒ ꯍꯥꯡꯉꯁꯨ ꯈꯨꯝꯅꯤꯡꯗꯕꯒꯨꯝ ꯇꯥꯎꯋꯤ ꯁꯥꯎꯅꯤꯡꯉꯦ ꯑꯗꯨ
ꯍ ꯑꯗꯨꯅ
ꯑꯩꯗꯤ ꯁꯥꯎꯅꯤꯡꯉꯦꯕ ꯋꯥ ꯉꯥꯡꯔꯀꯥꯟꯅꯦꯦ ꯆꯥꯅ ꯉꯥꯡꯕꯤꯌꯦꯦ
ꯁꯦꯋꯁꯇꯦ ꯀꯣ
ꯍꯣꯏ ꯍꯇꯥꯒ ꯂꯣꯏꯒꯗꯧꯔꯤꯅꯦ ꯑꯩꯗꯤ ꯉꯥꯏꯍꯥꯛ ꯇꯨꯝꯃꯅꯤ ꯑꯁ ꯇꯨꯝꯅꯤꯡꯕꯅ ꯁꯤꯔꯦ ꯁꯤ ꯁꯤꯒꯗꯕꯅꯤ ꯑ ꯇꯨꯝ꯭ꯔꯗꯤ ꯌꯥꯔ
ꯏꯆꯦꯕꯨ ꯎꯝ ꯑꯃꯔꯛ ꯀꯣ ꯇꯥꯎꯁꯦꯀꯣ ꯇꯥꯔꯒ
ꯍꯣꯏ ꯍꯣꯏ ꯂꯤꯁꯤꯡ ꯑꯃꯒ ꯑꯩꯈꯣꯏꯗꯤ ꯊꯦꯡꯉ ꯄꯤꯅꯤ ꯅꯤ ꯍꯥꯏꯔꯣꯀꯣ ꯑꯩꯈꯣꯏꯅꯤꯗꯤ ꯅꯪ ꯅꯪꯗꯤ ꯊꯦꯡꯒꯗ꯭ꯔꯥ ꯦꯡꯅ ꯎꯠꯇꯔꯥꯈꯟ
ꯊꯦꯡꯕꯅꯤ ꯃꯉꯣꯟꯗ ꯍꯦꯛ ꯂꯧꯊꯣꯛꯑꯗꯤ ꯊꯦꯡꯕ ꯇꯥꯔꯦ
ꯑꯔ ꯍꯥꯏꯒꯣ ꯑꯗꯣ ꯐꯖꯅ ꯉꯥꯡꯉꯣ ꯂꯥꯏꯔꯤꯛ ꯌꯥꯝ ꯂꯩꯥꯏꯅꯤꯡ ꯃꯍꯟꯕꯒꯤ ꯍꯥꯏꯌꯣ ꯄꯩꯁꯥꯒ ꯂꯩꯇꯦ ꯑꯗꯨ ꯊꯦꯡꯉꯗꯤ ꯄꯤꯒꯅꯤꯅ
ꯑꯗꯨ ꯍꯥꯏꯔꯗꯤ ꯅꯣꯏꯒꯤ ꯄꯩꯁꯥꯗꯤ ꯍꯥꯡꯉꯛꯀꯅꯤ ꯁꯣꯏꯗꯦ
ꯑꯩꯈꯣꯏ ꯄꯩꯁꯥꯅꯤ ꯅꯥꯏꯗꯦꯅꯦ ꯈꯎꯞꯇ ꯆꯠꯈ꯭ꯔꯦ
ꯦ ꯍꯥꯏꯇꯥꯥꯔꯦ
ꯃꯥꯁꯨ ꯍꯧꯖꯤꯛꯀꯥꯟ ꯄꯩꯁꯥ ꯌꯥꯝ ꯃꯥꯜꯂꯦ ꯇ ꯑꯣꯏꯔꯁꯨ ꯂꯥꯏꯕ ꯌꯥꯏꯌꯦꯅ ꯃꯣꯏꯗꯤ ꯍꯣꯏ
ꯀ ꯐꯥꯎꯧ ꯇꯧꯅꯤꯅ ꯑꯩ ꯁꯥꯡꯗꯦ ꯍꯥꯏꯕꯅꯦ ꯃꯥꯗꯣ
ꯍꯣꯏ ꯑꯗꯨ ꯁꯥꯡꯅꯦ ꯍꯥꯏꯕꯗꯤ ꯑꯉꯥꯡꯒ ꯑꯃꯨꯛꯀ ꯃꯥꯒꯤ ꯃꯅꯥꯎꯅꯨꯄꯤꯒꯤ ꯑꯉꯥꯡ ꯂꯥꯏꯕꯅꯤꯅꯀꯣ
ꯑꯥ
ꯑꯗꯨꯒ ꯑꯍꯥꯟ ꯑꯅꯤꯁꯨ ꯑꯗꯨꯝ ꯂꯥꯏꯑꯦ ꯃꯥꯅ ꯑꯗꯨꯝ ꯌꯦꯡꯒ ꯂꯩꯌꯦ ꯁꯥꯡꯉꯝꯃꯔꯣꯢ ꯅꯠꯇꯦ ꯑꯉꯥꯡꯅ ꯌꯥꯝ ꯅꯨꯡꯁꯤꯕꯅꯤꯅ ꯀꯔꯤ
ꯎ ꯑꯗꯨ ꯑꯗꯥ ꯊꯦꯟꯗꯣꯏꯅꯦ ꯆꯥꯛ ꯊꯣꯡꯗꯣꯏꯅꯦ ꯃꯇꯝ ꯂꯩꯔ ꯐꯤ ꯁꯥꯅꯤꯉꯥꯢ
ꯑꯗꯨꯅꯦ ꯑꯌꯨꯛꯇꯥꯢ ꯀꯔ ꯍꯧꯒꯠꯂꯀꯥꯟꯗ ꯃꯥꯒꯤ ꯃꯆꯥꯅꯨꯄꯤꯒꯤ ꯀꯔꯤ ꯀꯔ ꯋꯥꯁꯑꯄ ꯇꯧꯕꯁꯦ ꯑꯃꯨꯛꯀ ꯆꯥꯛ ꯄꯤꯅꯤ ꯆꯥꯛ ꯄꯤꯕ ꯂꯣꯏꯔꯒ ꯍꯣꯏ ꯌꯨꯅꯤꯐꯣꯔꯝ ꯑꯃꯨꯛꯀ ꯁꯦꯠꯍꯜꯂꯅꯤ ꯁ꯭ꯀꯨꯜꯗ ꯊꯤꯜꯂꯅꯤ ꯇꯤꯟꯕ ꯂꯥꯛꯔꯒ ꯀꯔꯤ ꯀꯔꯥ ꯀꯥ ꯁꯦꯡꯕ ꯈꯣꯠꯄ ꯁꯨꯃꯥꯏꯅ ꯇꯧꯒꯅꯤ ꯑꯗꯨ ꯂꯣꯏꯔꯀꯥꯟꯗ ꯍꯣꯏ ꯃꯥꯒꯤ ꯍꯣꯏ ꯑꯍꯟꯁꯤꯅꯦ ꯆꯥꯛ ꯀꯞꯄꯤꯔꯛꯑꯃꯤꯅꯦ ꯀꯔꯤ ꯀꯔ ꯇꯥꯎꯔꯒ ꯑꯗꯨꯒ ꯃꯥꯒꯤ ꯑꯉꯥꯡꯗꯣ ꯑꯃꯨꯛꯀ ꯁ꯭ꯀꯨꯜ ꯂꯔꯒ ꯇꯨꯝꯍꯟꯒꯅꯤꯗꯅ ꯑꯃꯨꯛꯀ ꯆꯥꯛ ꯊꯣꯡꯕ ꯑꯃ ꯇꯥꯛꯄ ꯌꯥꯎꯅꯤ ꯑꯗꯨꯝ꯫
ꯃꯇꯝ ꯂꯩꯇꯕꯒꯤꯀꯣ ꯃꯥꯁꯦ ꯅꯨꯡꯗꯥꯡꯗꯀꯥꯎ ꯑꯗꯨꯝ ꯐꯤ ꯁꯥꯔꯒ ꯂꯩꯕꯅꯦ꯫ ꯃꯇꯝ ꯁꯥꯡꯕꯤꯅꯀꯣ ꯑꯗꯣ ꯌꯨꯝ ꯌꯨꯝꯗ꯫ ꯍꯣꯏ ꯌꯨꯝꯗ ꯂꯥꯏꯔꯗꯤ ꯅꯨꯡꯗꯥꯡ ꯑꯗꯨꯒꯒꯨꯝꯕ ꯄ꯭ꯔꯣꯒ꯭ꯔꯥꯝ ꯑꯗꯨ ꯑꯗꯥ ꯆꯥꯔꯖ ꯀꯥꯕ ꯑꯗꯨꯗ ꯌꯥꯝ ꯂꯥꯛ꯫
ꯍꯣꯏ ꯍꯣꯏ ꯍꯣꯏ꯫
ꯐꯔꯛ ꯌꯥꯝ ꯇꯥꯒꯅꯤ ꯍꯥꯏ ꯐꯔꯛ ꯇꯥꯏ ꯍꯥꯏꯕꯅꯦ ꯃꯥꯁꯦ꯫
ꯃꯔꯨꯞꯀꯤ ꯐꯤꯁꯤꯡꯗꯤ ꯂꯣꯏꯁꯤꯜꯂꯕ ꯈꯪꯗ꯭ꯔꯦ꯫
ꯈꯪꯗꯦ ꯈꯪꯗꯦ꯫
ꯑꯣ ꯑꯉꯥꯡ ꯃꯌꯥꯝ ꯑꯉꯥꯡ ꯃꯥꯒꯤ ꯑꯉꯥꯡꯅ ꯂꯥꯏꯇ꯭ꯔꯔꯗꯤ ꯈꯔ ꯐꯕ
ꯑꯃꯨꯛ ꯂꯥꯏꯕꯒꯤꯅꯤ ꯃꯥꯅ
ꯃꯥ ꯔꯤꯒ꯭ꯔꯦꯠ ꯆꯠꯂꯦ ꯍꯥꯏꯕꯅꯦꯕ ꯑꯉꯥꯡ ꯂꯩ
ꯍꯣꯢ ꯑꯩ ꯆꯍꯤ ꯈꯛꯇꯅꯤꯗꯅ ꯃꯊꯪ ꯆꯍꯤꯗꯤ꯫ ꯃꯥꯁꯦ ꯀꯔꯤ ꯇꯥꯎꯒꯗ꯭ꯔꯥ ꯑꯗꯨꯝ ꯂꯩꯗꯣꯏꯔꯥ ꯈꯪ꯫
ꯎꯝ꯫
ꯍꯤꯗꯣ ꯐꯥꯖꯅ ꯊꯨꯝ꯫ ꯇꯥꯔꯗꯤ ꯌꯥꯏꯌꯦꯗ ꯃꯤꯠ ꯁꯣꯛꯀꯅꯤ ꯑꯗꯨꯒꯤ ꯀꯤꯕ꯫
ꯈꯪꯗꯦ ꯃꯥ ꯅꯨꯄꯥꯁꯨ ꯑꯍꯥꯟꯕ ꯑꯣꯏꯕꯒꯤ
ꯃꯊꯪꯒꯤ ꯆꯍꯤ ꯃꯥ ꯃꯊꯪ ꯆꯍꯤ ꯗꯤꯁꯦꯝꯕꯔꯗꯗꯤ ꯈꯪꯗ꯭ꯔꯦ꯫
ꯍꯣꯏ ꯎꯝ ꯅꯨꯄꯥꯒꯤ ꯌꯨꯝꯗ꯫ ꯀꯣ ꯈꯪꯉꯛꯑꯗꯤ ꯂꯥꯎꯅꯤꯡꯉꯥꯏ ꯅꯥꯔꯛꯀꯅꯤꯕ꯫
ꯂꯧꯅꯤꯡꯕꯅꯦ ꯍꯥꯏꯕꯗꯤ ꯀꯔꯤ ꯍꯥꯏꯁ ꯃꯣꯏꯁꯨ꯫ ꯎꯝ ꯅꯨꯄꯥꯗꯤ ꯌꯥꯝꯃꯦ ꯑꯗꯨꯒ ꯃꯥꯎ ꯍꯧꯖꯤꯛꯐꯥꯎ ꯂꯩꯇꯕꯩꯒꯤꯀꯣ꯫ ꯄꯥꯝꯕꯗꯤ ꯄꯥꯝꯕꯅꯦ ꯑꯗꯨꯒ ꯑꯩꯒꯤ꯫ ꯀꯀꯥ ꯑꯃꯁꯨ ꯃꯣꯏꯒ ꯊꯪꯅꯕ꯫ ꯀꯀꯥ ꯑꯥꯗ ꯂꯥꯏꯕꯗ ꯂꯤꯞꯁꯇꯤꯛ ꯀꯔꯤ ꯀꯔꯥꯒ ꯑꯗꯨꯁꯨ ꯂꯨꯍꫭꯡ ꯅꯤꯡꯉꯥꯏ ꯂꯩꯌꯦ ꯑꯗꯨꯒ ꯑꯃ꯫ ꯂꯩꯌꯦ ꯑꯃꯨꯛ ꯀꯥ꯫ ꯅꯍꯥꯟ ꯑꯩꯈꯣꯏ ꯑꯅꯤ ꯋꯥꯔꯤ ꯁꯥꯟꯅꯕꯗꯣ ꯑꯥꯒꯤ ꯋꯥꯔꯤ꯫ ꯌꯥꯝ ꯀꯔꯤ ꯍꯥꯏꯁꯤꯔꯥ꯫
ꯑꯣ
ꯃꯤꯗꯤ ꯐꯥꯕꯅꯦ ꯑꯗꯣ ꯃꯥ ꯅꯨꯄꯤꯁꯨ ꯐꯥꯌꯦꯅ ꯑꯩꯅ ꯍꯥꯏꯕꯗꯣ꯫ ꯑꯩꯅ ꯉꯥꯛꯑꯦꯅ ꯍꯥꯏꯕꯗꯣ ꯃꯣꯏ ꯑꯅꯤ ꯅꯨꯡꯁꯤꯌꯦ ꯍꯥꯏꯔ ꯀꯥꯟꯗ
ꯈꯥꯡꯗꯦ ꯀꯅꯥꯕꯨꯔ ꯅꯪ ꯅꯕꯨꯡꯔꯥ꯫
ꯍꯣꯏ ꯔꯤꯂꯦꯇꯤꯚ ꯅꯠꯇꯔꯁꯨ ꯑ ꯀꯦꯔꯤꯌꯔ ꯅꯥꯛꯄꯗꯤ ꯅꯠꯇꯦ ꯁꯨꯝ꯫
ꯀꯅꯥ ꯑꯣꯏ꯫
ꯀꯔꯤꯌꯦ ꯑ ꯊꯥꯎꯒ ꯀꯔꯤ ꯍꯥꯏꯁꯤꯔ ꯊꯥꯎꯒ ꯃꯤꯡ ꯑꯗꯨꯝ꯫ ꯍꯥꯥꯞꯄꯅꯦ꯫ ꯀꯥꯎꯔꯕꯣ ꯀꯥꯎꯔꯝꯒꯅꯤꯅ꯫ ꯑꯥꯗ ꯂꯩꯃꯤꯟꯅꯕ ꯈꯔ ꯑꯍꯟ ꯑꯣꯏꯌꯦ ꯑꯗꯨꯒ꯫ ꯃꯥꯒꯤ ꯃꯅꯥꯎꯅꯨꯄꯤꯒ ꯅꯨꯄꯥꯒꯤ ꯋꯥꯔꯤ ꯑꯈꯣꯏ ꯈꯨꯟꯒꯤ꯫ ꯅꯨꯄꯤꯗꯣ ꯑꯃꯨꯛ ꯅꯨꯡꯁꯤꯕꯒꯤ꯫
ꯑꯩ ꯒ꯭ꯌꯥꯟ ꯇꯥꯗꯦ ꯊꯥ꯫ ꯀꯅꯥꯕꯨꯅꯣ ꯈꯪꯗꯦ ꯑꯗꯨꯝ ꯍꯥꯢꯗꯣꯛꯑꯣꯅ
ꯃꯦꯊꯤꯔꯥꯢ
ꯑꯣ ꯍꯣ ꯍꯣ ꯍꯣ ꯍꯣ ꯍꯣꯏ
ꯒꯅꯤ ꯍꯥꯏꯌꯦ
ꯑꯣ
ꯑꯁꯤꯒꯤ ꯆꯍꯤꯗ ꯃꯥꯜꯂꯤꯕ ꯃꯣꯏꯁꯨ
ꯑꯣ ꯑꯣ ꯑꯣ ꯑꯣ
ꯂꯨꯍꯣꯡꯒꯅꯤ ꯍꯥꯏꯌꯦ
ꯂꯨꯍꯣꯡꯂꯁꯨ ꯃꯣꯏ ꯑꯅꯤꯗꯤ ꯑꯗꯨꯗ ꯗꯨꯝ ꯂꯩꯂꯤꯉꯩ ꯃꯥꯜꯂꯦꯗ ꯑꯗꯨꯗꯤ꯫
ꯍꯣꯏ ꯍꯣꯏ ꯊꯕꯥꯛꯀ ꯀꯔꯤ ꯍꯥꯏꯁꯤꯔ ꯑꯗꯨ ꯅꯨꯄꯥꯗꯨ ꯊꯕꯛ ꯑꯗꯨꯝ꯫ ꯀꯔꯤ ꯊꯕꯛ ꯇꯥꯎꯔꯦ ꯃꯥꯗꯣ꯫
ꯀꯣꯄꯔꯦꯠ ꯃꯥꯜꯂꯦ
ꯎꯝ ꯎꯝ ꯑꯗꯨ ꯄꯩꯁꯥꯗꯤ ꯑꯗꯨꯝ ꯄꯥꯏꯕ ꯃꯥꯂꯦꯅ꯫ ꯍꯥꯏꯕꯗꯤ ꯃꯣꯏꯒꯤ ꯃꯌꯨꯝꯁꯨ ꯅꯨꯡꯉꯥꯏꯕꯅꯤꯅꯀꯣ꯫
ꯍꯣꯏ꯫ ꯇꯨ ꯃꯥꯒꯤ ꯃꯥꯒꯤ ꯁꯦꯂꯔꯤꯗꯣ ꯏꯠꯇꯤ ꯏꯠ꯫ ꯇꯤ ꯅꯥꯏꯟꯇꯤꯗꯤ ꯁꯨꯔꯝꯒꯅꯤ ꯋꯥꯟ ꯂꯥꯛ ꯐꯥꯎ ꯁꯨꯔꯝꯕꯁꯨ ꯌꯥꯏ
ꯑꯣ ꯑꯗꯨꯗꯤ ꯅꯨꯡꯉꯥꯏꯒꯅꯤꯗꯅ
ꯑꯩꯈꯣꯏ ꯌꯥꯝ ꯁꯥꯡꯅ ꯊꯕꯥꯛ ꯁꯨꯔꯗꯤꯀꯣ ꯄꯤꯁꯥ ꯌꯥꯝ ꯇꯥꯟꯒꯅꯦꯕ
ꯍꯣꯏ ꯍꯣꯏ
ꯎꯝ ꯃꯅꯥꯎ ꯅꯨꯨꯄꯤ ꯑꯃ ꯂꯩꯗꯅ
ꯍꯣꯏ
ꯃꯥꯁꯨ ꯁꯦꯚꯦꯟꯇꯤꯔꯥ ꯇꯧ ꯆꯥꯕꯅꯦ ꯍꯥꯏꯕꯅꯦ
ꯑꯣ ꯑꯣ
ꯑꯗꯨꯒꯤ
ꯑꯗꯨꯗꯤ ꯅꯨꯡꯉꯥꯏꯔꯝꯒꯅꯤ ꯌꯥꯝꯅ
ꯃꯥꯒꯤ ꯃꯣꯏꯒꯤ ꯌꯨꯝꯗ ꯑꯥꯗꯀꯣ ꯂꯩꯕꯗꯣ ꯃꯣꯏꯒꯤ ꯌꯨꯝꯗꯣ ꯆꯥꯡ ꯈꯗ ꯄꯣꯠꯆꯥꯏ ꯌꯥꯝ ꯀꯔꯤ ꯍꯥꯏꯁꯤꯔꯥ ꯎꯝ ꯂꯣꯏ ꯁꯨꯕꯗꯣ ꯔꯦꯟꯅ ꯗꯕꯗꯣ ꯑꯗꯨꯝ ꯇꯧꯕꯅꯦ ꯌꯨꯝꯒ ꯆꯞ ꯃꯥꯟꯅꯕꯅꯤꯅ ꯃꯣꯏ ꯄꯣꯠꯆꯥꯏꯗꯨꯡ ꯂꯣꯏ ꯁꯨꯔꯒ ꯂꯩꯕ ꯃꯥꯟꯗꯕꯅꯤ
ꯅꯣꯏꯃꯥ ꯃꯥ ꯅꯨꯄꯤ ꯃꯥ ꯑꯣꯏ ꯌꯥꯝ ꯐꯩ ꯁꯤ ꯆꯍꯤꯗ ꯂꯨꯍꯣꯡꯒꯅꯤꯒ ꯍꯥꯏꯌꯦ
ꯑꯣ
ꯑꯣꯏꯒꯤ ꯑꯗꯨ ꯅꯨꯄꯤꯗꯨꯗꯤ ꯃꯗꯔꯗ ꯐꯥꯏ ꯌꯥꯝ ꯐꯕ ꯃꯅꯤ ꯅꯨꯄꯤꯗꯣ
ꯃꯣꯏ ꯑꯅꯤꯗꯨꯀꯣ ꯄꯣꯄꯥꯅꯦ ꯍꯥꯏꯔꯁꯨ ꯈꯪꯗꯦ ꯑꯗꯨꯝ